ꯍꯥꯏꯕꯅꯣꯕ
ꯅꯪꯒꯤ ꯈꯣꯟ ꯇꯥꯗꯦ
ꯀꯣꯅꯥ ꯍꯦꯟꯃꯒꯤꯅꯦ
ꯉꯥꯏꯍꯣ ꯉꯥꯏꯍꯣ
ꯇꯥꯕ꯭ꯔ
ꯇꯥꯏ ꯇꯑꯌꯦ ꯇꯥꯏꯌꯦ ꯍꯧꯖꯤꯛ ꯇꯔꯦ
ꯍꯣꯗ ꯐꯖꯅ ꯉꯥꯡꯉꯨ ꯐꯖꯅ ꯉꯥꯡꯂꯗꯤ ꯐꯗꯧꯅꯤ ꯐꯖꯅ ꯉꯥꯡꯕꯒꯤ ꯃꯤꯗꯣ ꯍꯦꯟꯅ ꯍꯦꯟꯅ ꯐꯪꯉꯦ ꯍꯥꯏꯕꯅꯤꯀꯣ
ꯇꯣꯄꯤꯛ ꯇꯣꯄꯤꯛ ꯑꯃ ꯄꯨꯔꯛꯑꯣ ꯑꯗꯨꯗꯤ
ꯂꯩ ꯅꯪꯁꯨ ꯄꯨꯔꯛꯄ ꯌꯥꯏ ꯍꯥꯏꯅ ꯈ꯭ꯔꯤꯅꯣ
ꯅꯪꯗꯦ ꯉꯔꯥꯡꯗꯣ ꯀꯔꯤ ꯇꯣꯄꯦꯛ ꯇꯣꯄꯦꯛꯇ ꯉꯥꯡꯕ ꯀꯔꯤ ꯇꯣꯄꯦꯛ ꯉꯥꯡꯕ꯭ꯔꯥ
ꯑꯩꯗꯤ ꯃꯈꯜ ꯃꯈꯜ ꯅꯠꯇꯔꯦ ꯅꯪꯁꯨ
ꯅꯪꯁꯨ ꯖꯥꯖꯥꯗꯤ ꯉꯥꯡꯉꯦꯅ ꯑꯗꯨꯣ ꯖꯥ ꯆꯖꯥ ꯉꯥꯡꯉꯣ ꯐꯖꯅ ꯉꯥꯡꯉꯗꯤ ꯍꯦꯟꯅ ꯐꯪꯒꯗꯕ ꯈꯪꯕ꯭ꯔꯥ
ꯍꯣꯏ ꯍꯣꯏ ꯍꯣꯏ ꯈꯪ ꯈꯪꯉꯦ ꯈꯪꯉꯦ ꯅꯥꯁꯤ ꯅꯨꯡꯉꯥꯏꯕ꯭ꯔꯣ
ꯅꯨꯡꯉꯥꯏꯌ‌ꯦ ꯅꯪꯗꯤ
ꯅꯨꯡꯉꯥꯏꯗ ꯑꯗꯨꯝ
ꯅꯨꯡꯉꯥꯏꯕꯅ ꯂꯣꯏꯔꯦ ꯑꯩꯗꯤ
ꯑꯩꯁꯨ ꯅꯨꯡꯉꯥꯏꯌꯦ ꯉꯁꯤ ꯑꯥꯥ ꯑꯩ ꯍꯧꯒꯠꯄꯗ‌ꯣ
ꯎꯝ
ꯎꯝ ꯔꯣꯅꯥꯜꯗ‌ꯣ ꯗ‌ꯣ
ꯑꯣ
ꯀꯧꯁ ꯈꯔꯤꯕ
ꯑ ꯉꯥꯡꯕ ꯑꯥꯏꯩꯅ ꯈꯟꯕꯗꯤ ꯑꯩ ꯉꯁꯤ ꯍꯧꯒꯠ ꯅꯪ ꯍꯥꯏ ꯍꯥꯏꯗꯣꯏꯕꯗꯣ ꯑꯩ ꯉꯁꯤ ꯍꯧꯒꯠꯄꯩ ꯊꯤ ꯐꯥꯏꯕꯒꯤ ꯅꯨꯡꯉꯥꯏꯌꯦ ꯅ ꯍꯥꯏꯗꯣꯏꯔ ꯅꯍꯥꯏ ꯈꯟꯕꯅꯦ ꯑꯗꯨ
ꯑꯗꯨꯅꯦ ꯑꯗꯨꯒꯨꯝꯕ ꯑꯃ ꯁꯨ ꯂꯩꯇꯦ ꯑꯗꯨꯒꯨꯝꯕꯒꯤ ꯅꯠꯇꯦ ꯔꯣꯅꯥꯜꯗꯣꯒꯤꯅꯤ
ꯑꯗꯨ ꯂꯣꯏꯔꯦ ꯂꯣꯏꯔꯦ ꯑꯩꯁꯦ ꯑꯩꯀꯣ ꯏꯃꯥꯟꯅꯕ ꯑꯃ ꯂꯩꯌꯦꯕ ꯑꯗꯣ ꯌꯥꯝ ꯄꯥꯝꯕꯗꯣ ꯃꯉꯣꯟꯗ ꯍꯥꯏꯕꯤꯔꯛꯀꯦꯀꯣ ꯂꯥꯏꯛ ꯃꯥ ꯌꯥꯝ ꯄꯥꯝꯃꯒꯥ ꯂꯩꯌꯦ ꯅꯣꯏꯅꯤ ꯇꯧꯔꯣ ꯍꯥꯏꯅ ꯍꯥꯏꯕꯤꯔꯝꯒꯦꯀꯣ ꯅꯪꯒꯤ ꯇ꯭ꯔꯨꯠ ꯇꯥꯔꯦ
ꯑꯩꯒꯤ ꯐ꯭ꯔꯦꯟ ꯄꯥꯝꯗꯦ ꯑꯩ ꯈꯛꯇ ꯑꯗꯨꯝ ꯂꯩꯕ ꯅꯨꯡꯉꯥꯏꯌꯦ
ꯑꯦ ꯌꯥꯔꯦ ꯌꯥꯔꯦ ꯍꯥꯏꯔꯕꯤꯒꯦ
ꯑꯩ ꯈꯛꯇ ꯑꯗꯨꯝ ꯁꯞꯄꯣꯔꯠ ꯇꯧꯕ ꯅꯨꯡꯉꯥꯏꯌꯦꯕ
ꯎꯝ ꯅꯨꯡꯉꯥꯏꯇꯦ ꯅꯪ ꯉꯝꯃꯔꯣꯏ
ꯀꯔꯤ ꯀꯔꯤꯒꯤ
ꯀꯥꯗ ꯇꯨꯝꯕ ꯅꯨꯄꯤꯗꯣ ꯅꯪꯉꯣꯟꯗ ꯑꯗꯨꯝ ꯉꯥꯡꯅꯔꯒ ꯂꯩꯔꯅ ꯉꯝꯗ꯭ꯔꯦꯀ ꯅꯪ ꯉꯝꯗ꯭ꯔꯒ ꯇꯧꯕꯗꯣ ꯑꯗꯨ ꯅꯨꯡꯉꯥꯏꯇꯦꯕ ꯑꯗꯣ ꯅꯪꯒꯤ ꯀꯛꯇ ꯅꯨꯡꯉꯥꯏꯗꯧꯅꯦꯕ
ꯋꯥ ꯋꯥ ꯉꯥꯡ ꯋꯥ ꯉꯥꯡꯕ ꯀꯥꯟꯗ ꯉꯝꯕ ꯉꯝꯗꯕ ꯅꯠꯇꯦ ꯑꯩ ꯑꯩꯅ ꯁꯞꯄꯣꯔꯠ ꯇꯧꯕ ꯃꯥ ꯃꯥꯕꯨ ꯅꯨꯡꯁꯤꯕꯒꯤꯅꯤ ꯅꯨꯡꯁꯤꯕꯗꯨꯅꯤ ꯑꯩꯗꯣ
ꯑꯜꯂꯥꯏ ꯂꯣꯏꯔꯦ ꯂꯣꯏ
ꯑꯗꯨ ꯐꯦꯟꯁ ꯇ꯭ꯔꯨ ꯐ꯭ꯔꯦꯟ ꯇ꯭ꯔꯨ ꯐ꯭ꯔꯦꯟꯁꯅꯤ ꯑꯩꯗꯤ
ꯍꯦꯃꯥꯜꯂꯦ ꯀꯣ
ꯍꯦ ꯍꯦꯟꯃꯟꯕ ꯂꯩꯇꯦ ꯅꯪꯁꯨ
ꯐꯖꯅ ꯁꯤꯗ ꯉꯥꯡꯕ ꯃꯤꯗꯣ
ꯍꯣꯏ
ꯑꯥ ꯇꯨ ꯍꯦꯟꯅ ꯐꯪꯉꯦ ꯍꯥꯏꯕꯅꯦ
ꯇꯨ ꯍꯦꯟꯅ
ꯍꯣꯏ
ꯀꯔꯤ ꯇꯨ ꯀꯔꯤ ꯇꯨ ꯔꯥ
ꯑꯥ ꯐꯪꯕꯗꯣ ꯁꯤꯒꯤ
ꯍꯣꯏ ꯍꯣꯏ
ꯑꯝ ꯑꯗꯣ ꯑꯩꯈꯣꯏꯗꯤ ꯐꯖꯅ ꯉꯥꯡꯕ ꯉꯝꯗꯕꯒꯤꯔ ꯒꯌ꯭ꯥꯟ ꯇꯥꯗꯦ ꯑꯩꯗꯣ ꯑꯩꯈꯣꯏꯗꯤ ꯇꯨ ꯍꯦꯟꯕ ꯉꯝꯗ꯭ꯔꯦꯕ ꯉꯥꯟꯗꯤ ꯍꯦꯟꯕꯗꯤ ꯈꯔ ꯉꯝꯃꯦ ꯑꯗꯨ ꯑꯣꯏꯔꯁꯨ ꯇꯨꯗꯤ ꯈꯔ ꯋꯥꯏꯑꯕ
ꯇꯨ ꯇꯨ ꯇꯨ ꯈꯛꯇꯔ ꯐꯪꯕꯗꯣ
ꯍꯦꯟꯕꯁꯨ ꯂꯩꯕ ꯃꯥꯂꯦꯅ
ꯑꯩꯈꯣꯏ ꯑꯩꯈꯣꯏꯥꯡ ꯅꯪ ꯉꯥꯡꯕꯗꯣ
ꯇꯨ ꯍꯥꯏꯕꯗꯤꯀꯣ ꯑꯩꯅ ꯍꯥꯏꯕꯗꯤ ꯇꯣꯇꯦꯜꯒꯤ ꯍꯥꯏꯕꯅꯦ ꯑꯁꯦꯡꯕꯗꯤꯗꯤ ꯍꯥꯏꯗꯤꯍꯦ ꯂꯤꯁꯤꯡ ꯑꯅꯤ ꯍꯥꯏꯕꯅꯦꯍꯦ
ꯐꯔꯦ ꯐꯔꯦ ꯑꯗꯨꯁꯨ ꯐꯌꯦꯗ ꯑꯃꯁꯨ ꯑꯅꯤꯁꯨ ꯐꯪꯔꯗꯤ ꯅꯨꯡꯉꯥꯏꯌꯦ
ꯍꯣꯏ ꯀꯥꯏ ꯂꯩꯀꯣ
ꯀꯥꯏꯗꯦ ꯈꯣꯏ ꯑꯩꯈꯣꯏ ꯑꯩꯈꯣꯏꯗꯤ ꯑꯩꯈꯣꯏꯒꯤ ꯂꯣꯟꯁꯨ ꯅꯠꯇꯦꯅ
ꯑꯗꯨ ꯒꯤꯅꯤꯅ ꯍꯥꯏꯔꯒ ꯂꯩꯕꯅꯦ
ꯎꯝ
ꯎꯄꯥꯏ ꯂꯩꯇ꯭ꯔꯦ ꯂꯩꯇ꯭ꯔꯦ
ꯎꯝ ꯅꯁꯥ ꯉꯝꯗꯕꯗꯣ ꯀꯔꯤ ꯍꯤꯗꯥꯛ ꯆꯥꯕ꯭ꯔꯥ
ꯑꯩꯁꯨ ꯒ꯭ꯌꯥꯟ ꯇꯥꯗꯦꯗ ꯃꯣꯏ ꯑꯅꯤꯅ ꯂꯩꯔꯛꯄ ꯂꯩꯔꯛꯄ ꯍꯤꯗꯥꯛꯗꯨ ꯆꯥꯔꯒ ꯂꯣꯏꯔꯦ ꯑꯗꯣ ꯑꯩꯅꯍꯟꯕꯒꯤ ꯍꯤꯗꯥꯛꯇꯨꯗꯣ ꯍꯤꯗꯥꯛꯇꯨ ꯂꯩꯔꯛꯇꯦꯕ ꯑ ꯅꯨꯄꯤ ꯑꯃꯗꯨꯅ ꯁꯝꯗꯣ ꯁꯝꯗꯣ ꯐꯩꯔ ꯁꯝꯗꯣ ꯐꯩꯕꯤꯔꯒ ꯈꯔ ꯃꯣꯂꯦꯖ ꯇꯧꯕꯤꯕꯒꯤ ꯎꯝ ꯐꯥꯕꯒꯤ ꯃꯥꯜꯂꯦ ꯍꯥꯏꯅ ꯑꯩꯗꯤ ꯈꯜꯂꯦ ꯁꯨꯝꯗꯣ ꯐꯩꯌꯦꯕ ꯐꯩꯕꯤꯌꯦꯕ ꯑꯩꯗꯣ ꯀꯣꯛ ꯑꯩ ꯄꯨꯛ ꯅꯥꯕ ꯂꯣꯏꯕ ꯀꯥꯟꯗ ꯑꯩꯗꯣ ꯀꯣꯛ ꯆꯤꯛꯑꯦꯕ ꯀꯣꯛ ꯆꯤꯛꯂꯒ ꯑꯩꯒꯤ ꯑꯩꯒꯤ ꯕꯣꯗꯤ ꯂꯣꯏꯅꯃꯛ ꯅꯥꯔꯒ ꯂꯩꯔꯦꯕ
ꯐꯨꯗ ꯄꯣꯏꯖꯅꯤꯡꯒꯤ ꯁꯤꯝꯇꯣꯝꯁꯦ ꯑꯗꯨꯁꯤꯡꯗꯣ
ꯑꯣꯏꯔꯝꯕꯩꯁꯨ ꯌꯥꯏꯑꯦ ꯑꯗꯨ ꯑꯩꯁꯨ ꯈꯜꯂꯒ ꯂꯩꯕꯅꯦ ꯒ꯭ꯌꯥꯟ ꯇꯥꯗ꯭ꯔꯦ ꯑꯗꯨꯒ ꯑꯃꯨꯀ ꯑꯗꯨꯒ ꯍꯩꯁꯨ ꯆꯥꯏꯌꯦꯅ
ꯎꯝ
ꯑꯩ ꯑꯃꯨꯛ ꯍꯟꯅ ꯑꯈꯣꯏ ꯑꯗꯨꯒꯨꯝꯕꯗꯨ ꯆꯥꯔꯒꯨꯝꯁꯤꯀꯣ
ꯍꯣꯏ ꯑꯗꯣ ꯐꯨꯗ ꯄꯣꯏꯖꯅꯤꯡꯒꯤ ꯁꯤꯝꯇꯣꯝꯁꯇꯣ ꯗꯥꯏꯔꯤꯌꯥꯁꯨ ꯇꯧꯒꯅꯤ ꯍꯥꯏꯌꯦꯕ ꯅꯠꯇ꯭ꯔꯒ ꯀꯩꯅꯣ ꯑꯩꯈꯣꯏꯒꯤ ꯊꯤꯗꯣ
ꯍꯣꯏ ꯍꯣꯏ
ꯈꯔ ꯈꯔ
ꯑꯦ ꯐ꯭ꯠ ꯐ꯭ꯔꯤꯠ ꯑꯣꯢꯔꯒꯀꯣ
ꯍꯣꯏ ꯍꯣꯏ ꯑꯗꯨꯝ ꯇꯧꯋꯦ ꯍꯥꯏꯌꯦ ꯑꯗꯨꯒ ꯚꯣꯃꯤꯇꯤꯡ ꯅꯣꯖꯤꯌꯥꯁꯨ ꯇꯧꯋꯦ ꯍꯥꯏꯌꯦ ꯃꯤꯇꯤꯡꯁꯨ ꯇꯧꯋꯦ ꯍꯥꯏꯌꯦ ꯑꯗꯣ ꯑꯩꯈꯣꯏꯒꯤ ꯗꯤ ꯑꯩꯈꯣꯏꯒꯤ ꯕꯣꯗꯤꯁꯨ ꯑꯗꯨꯝ ꯅꯥꯏ ꯍꯥꯏꯕ
ꯎꯝ ꯑꯗꯨꯗꯤ ꯑꯗꯨ ꯑꯣꯏꯔꯝꯅꯤ ꯑꯩ ꯉꯔꯥꯡ ꯑꯃꯥꯏ ꯑꯅꯤ ꯆꯠꯄ ꯃꯇꯨꯡꯗ ꯑꯣꯌꯦꯕ ꯑꯅꯤꯔꯛ
ꯑꯥ ꯗꯨꯅꯤ
ꯑꯩꯈꯣꯏꯒꯤꯁꯦ ꯕꯦꯛꯒ꯭ꯔꯥꯎꯟꯗ ꯕꯦꯛꯒ꯭ꯔꯥꯎꯟ ꯃꯈꯣꯜ ꯂꯩꯕꯒꯤ ꯌꯥꯗꯧ ꯃꯥꯟꯗ꯭ꯔꯦꯗ ꯒ꯭ꯌꯥꯟ ꯇꯗꯦ
ꯕꯦꯛꯒ꯭ꯔꯥꯎꯟ ꯃꯈꯣꯜ ꯂꯩꯔꯗꯤ ꯑꯗꯨꯝ ꯇꯧꯕ꯭ꯔꯥ
ꯍꯣꯏ ꯔꯤꯖꯦꯛꯇ ꯆꯠꯂꯦ ꯍꯥꯏꯕꯅꯦꯕ
ꯎꯝ ꯅꯨꯃꯤꯠ ꯅꯨꯃꯤꯠ ꯑꯃꯗ ꯑꯀꯣ ꯑꯃ ꯑꯃ ꯈꯛꯇꯔꯥ
ꯅꯠꯇꯦ ꯅꯪꯅ ꯇꯧꯅꯤꯡꯕꯁꯤꯡꯗꯨ ꯇꯧꯋꯣ ꯃꯉꯥ ꯃꯔꯤ ꯇꯔꯨꯛ ꯌꯥꯕ ꯃꯥꯜꯂꯦ ꯔꯤꯁꯤꯚ ꯇꯧꯕꯗꯤ ꯑꯟꯂꯤꯃꯤꯇꯦꯠꯅꯦ ꯍꯥꯏꯕꯅꯤ ꯑꯗꯣ ꯌꯥꯝꯅ ꯉꯥꯡꯕꯗꯤ ꯌꯥꯔꯦꯀꯣꯏ ꯑꯁꯤꯒꯤ ꯃꯔꯝꯅ ꯁꯤꯗ ꯉꯥꯡꯒꯅꯣꯗꯤ ꯍꯥꯏꯕꯅꯤ
ꯑꯣꯀꯦ ꯑꯣꯀꯦ
ꯑꯗꯨꯝꯅ ꯂ ꯂꯩ ꯑꯣ ꯍꯥꯎꯁꯦ ꯑꯩ ꯃꯄꯥꯟ ꯊꯣꯛꯀꯦ ꯁꯟꯒꯤ ꯃꯈꯣꯟ ꯇꯥꯕꯅ ꯂꯣꯏꯅꯦꯕ ꯉꯥꯪ ꯉꯒꯥ ꯂꯩꯌꯣ ꯅꯣ
ꯑꯩꯁꯨ ꯉꯔꯥꯡꯗꯣ ꯉꯔꯥꯡꯗꯣ
ꯇꯥꯕ꯭ꯔꯣ
ꯎꯝ
ꯆꯥꯛ ꯆꯥꯕ ꯂꯣꯏꯕ ꯀꯥꯟꯅꯤꯀꯣ
ꯑꯩꯁꯨ ꯄꯣꯛꯁꯨ ꯅꯥꯏꯕ
ꯎꯝꯝ ꯄꯨꯛꯇꯣ ꯎꯝ
ꯊꯤ ꯊꯤꯁꯨ ꯐꯥꯏꯅꯤꯡꯉꯦꯕ
ꯎꯝ
ꯑꯗꯣ ꯏꯁꯤꯡ ꯂꯥꯛꯇꯦꯕ
ꯎꯝ
ꯊꯛꯅꯤꯡꯉꯥꯏꯁꯨ ꯂꯩꯇꯦ
ꯑꯣ
ꯑꯗꯨꯒꯤ ꯌꯥꯝ ꯋꯥꯔꯒ ꯑꯩꯗꯣ ꯏꯁꯤꯡ ꯂꯩꯥꯏꯇ꯭ꯔꯁꯨ ꯑꯩꯒꯤ ꯀꯩꯅꯣ ꯑꯩ ꯄꯇꯥꯛꯇꯣ ꯀꯔꯤ ꯍꯥꯏꯕ꯭ꯔꯥ
ꯀꯔꯤ ꯍꯥꯏꯕꯔꯥ
ꯑꯩꯈꯣꯏꯒꯤ ꯄꯇꯥꯡ ꯍꯣꯏ
ꯑ ꯑꯣ ꯊꯟ ꯊꯟ
ꯑꯣ ꯑꯩꯒꯤ ꯊꯣꯟ ꯆꯥꯝꯅꯤꯡꯉꯥꯏꯗꯣ
ꯎꯝ
ꯕꯣꯇꯥꯜꯗ ꯏꯁꯤꯡ ꯂꯧꯔꯒ ꯆꯠꯄꯅꯤ ꯑꯩ
ꯄꯦ ꯍꯣꯏ ꯍ ꯑꯗꯨꯝ ꯇꯥꯗꯅ ꯂꯩꯕꯗꯣ ꯑꯩꯈꯣꯏꯁꯦ ꯕꯛꯀꯦꯠꯇ ꯏꯁꯤꯡ ꯀꯥꯍꯜꯂꯒ ꯊꯝꯃꯝꯃꯗꯤ ꯌꯥꯗꯣꯏꯅꯤ ꯀꯣ ꯏꯃꯔꯖꯦꯟꯁꯤ
ꯍꯣꯏ ꯍꯣꯏ ꯍꯣꯏ ꯑꯗꯨꯝ ꯇꯧꯗ꯭ꯔꯗꯤ ꯌꯥ ꯗꯦ ꯍꯥꯏꯅ ꯑꯩꯁꯨ ꯉꯔꯥꯡꯗꯣ ꯈꯟꯩ
ꯎꯝ ꯌꯥꯗ꯭ꯔꯦ ꯑꯃꯨꯛꯀ ꯇꯥꯔꯝꯃꯔꯣꯏ ꯃꯣꯏ ꯑꯅꯤ ꯂꯩꯕ ꯅꯨꯄꯤ ꯑꯅꯤꯗꯨꯁꯨ ꯍꯧꯒꯠꯂꯒ ꯇꯥꯔꯝꯗ꯭ꯔꯗꯤꯀꯣ ꯐꯔꯛ ꯇꯥꯔꯅꯤ ꯑꯣ ꯂꯩꯔꯝꯗ꯭ꯔꯗꯤ ꯑ ꯃꯈꯥꯗ ꯂꯩꯕ ꯗꯤꯗꯤ ꯑꯃ ꯂꯩꯌꯦꯅ
ꯍꯣꯏ
ꯑꯗꯨ ꯅꯨꯄꯤꯗꯣ ꯍꯥꯏꯍꯜꯂꯣ ꯑꯗꯣ ꯦꯡꯡꯂꯛꯇꯦ ꯍꯥꯏꯅꯀꯣ
ꯍꯣꯏ
ꯅꯨꯄꯤꯗ ꯍꯥꯏꯌꯣ ꯍꯥꯏꯌꯣ ꯑꯗꯨꯒ ꯅꯣꯏ ꯑꯅꯤꯁꯨ ꯑꯗꯨꯝ ꯍꯥꯏꯕ ꯌꯥꯏꯅ
ꯍꯣꯏ ꯍꯣꯏ ꯃꯥꯒꯤ ꯅꯝꯕꯔ ꯂꯩꯇꯦ ꯑꯗꯨꯗꯤ ꯑꯗꯨꯁꯨ
ꯅꯠꯇ꯭ꯔꯁꯨ ꯂꯩꯇ꯭ꯔꯁꯨ ꯑꯗꯨꯝ ꯃꯈꯥꯗ ꯆꯠꯂꯒ ꯗꯗꯤꯗꯤ ꯀꯧꯔꯒ ꯍꯥꯏꯕ ꯌꯥꯏꯌꯦꯅ
ꯍꯣꯏ ꯍꯣꯏ ꯑꯗꯨꯕꯨꯗꯤ ꯌꯥꯏ
ꯑ ꯑꯗꯨꯕꯨ ꯅꯦꯟꯗ ꯍꯥꯏꯕ
ꯑꯦ ꯅꯨꯃꯤꯠ ꯀꯌꯥ ꯇꯧꯗꯣꯏꯅꯣ
ꯊꯥꯔꯇꯤ
ꯊꯥꯔꯇꯤꯟ
ꯊꯥꯔꯇꯤ
ꯌꯥꯝ ꯁꯥꯡꯉꯦ
ꯑ ꯅꯠꯇꯦ ꯑꯩꯅ ꯍꯥꯏꯦ ꯍꯧꯖꯤꯛ ꯂꯚꯦꯟ ꯐꯛꯇꯅꯤꯗ
ꯍꯣꯏ
ꯑꯩꯈꯣꯏ ꯑꯅꯤꯗꯤ ꯏꯂꯚꯦꯟ ꯈꯛꯇꯅꯤꯗ ꯎꯝ
ꯍꯥꯏ ꯊꯕꯛ ꯇꯧꯗ꯭ꯔꯦ ꯊꯕꯛ ꯇꯧꯗꯦ ꯑꯗꯨꯁꯨ ꯋꯥꯏꯑꯦ
ꯋꯥ ꯌꯦ ꯑꯗꯨ ꯃꯥꯥꯏ ꯇꯋꯥ ꯅ ꯃꯥꯏꯂꯇ꯭ꯔ
ꯍ
ꯃꯈꯥꯗꯠ ꯇꯠꯠꯇꯅ ꯐꯥꯗ ꯃꯥꯜꯂꯦꯗ ꯑꯗꯨ ꯃꯥ ꯂꯩꯔꯕ ꯁꯔꯨꯛꯇꯤ ꯇꯤ ꯑꯦꯝ ꯇꯤꯒꯨꯝꯕ ꯇꯝꯕꯗꯣ ꯇꯝꯕꯩꯌꯦꯅ
ꯃꯣꯏꯗꯣ ꯉꯁꯤ ꯀꯔꯤꯒꯤꯔꯥ ꯈꯪꯗꯦ ꯃꯈꯥꯗꯁꯨ ꯀꯣꯝꯃꯣꯁꯨ ꯍꯥꯏꯗꯦ
ꯍꯣꯏ ꯍꯕ ꯍꯪꯕꯒ ꯂꯣꯏꯔꯦꯅ ꯇꯤ ꯑꯦꯝ ꯇꯤ ꯇꯧꯕꯗꯣ ꯑꯩꯈꯣꯏ ꯑꯗ ꯇꯝꯕꯤꯌꯣ ꯍꯥꯏꯔꯕꯅꯤ ꯇꯥꯔꯦ ꯑꯩꯈꯣꯏ ꯇꯧꯒꯦꯅ ꯍꯥꯏꯒꯗꯕꯅꯦ
ꯁꯤ ꯂꯣꯏꯔꯗꯤ ꯍꯥꯏꯁꯤꯔꯥ
ꯍꯣꯏ ꯑꯗꯨ ꯑꯁꯤꯒꯤꯗꯤꯅꯦ ꯑꯣ ꯍꯥꯏꯗꯤ ꯑꯗꯨꯗꯤ ꯅꯍꯥꯟꯚꯦꯟꯁꯤ ꯑꯣꯏꯌꯦꯅ
ꯎꯝ
ꯀꯣ ꯑꯗꯨ ꯑꯩꯈꯣꯏ ꯇꯥꯎꯕꯁꯨ ꯌꯥꯏꯅ ꯔꯤꯛꯁꯇꯣ ꯌꯥꯝ ꯋꯥꯡꯗꯦꯅ
ꯍꯣꯏ
ꯑꯗꯨꯝꯒꯤ ꯍꯥꯏꯕꯁꯨ ꯌꯥꯏ
ꯑꯩ ꯆꯦꯡꯁꯤ ꯑꯁꯤꯁ ꯍꯧꯖꯤꯛ ꯂꯣꯏꯔꯗꯤ ꯉꯔꯥꯡꯗꯤ ꯑꯃꯨꯛ ꯃꯣꯏꯅ ꯑꯅꯤ ꯀꯨꯝꯃꯣ ꯑꯗꯨꯝ ꯑꯃ ꯂꯥꯏꯌꯣ ꯑꯅꯤ ꯀꯨꯝꯃꯣ ꯑꯗꯨꯝ ꯍꯥꯏꯌꯦꯕ
ꯎꯝ
ꯀꯦꯁ ꯂꯩꯇꯕꯒꯤꯔ ꯒ꯭ꯌꯥꯟ ꯇꯥꯗꯦ
ꯎꯝ ꯍꯣꯏ ꯑꯁꯤ ꯃꯔꯤꯁꯨ ꯀꯨꯝꯕ ꯌꯥꯏꯅ ꯀꯥꯏꯗꯅ ꯑꯗꯣꯀꯦ ꯑꯗꯨ ꯑꯥꯗ ꯀꯦꯁ ꯂꯩꯇ꯭ꯔꯁꯨ ꯑꯗꯨꯝ ꯄꯦꯁꯦꯟ ꯂꯩꯇ꯭ꯔꯒ ꯑꯩꯈꯣꯏ ꯌꯦꯡ ꯃꯣꯏ ꯇꯥꯛꯑꯦ ꯅꯔꯦꯅ
ꯕ꯭ꯂꯗ ꯇꯦꯁꯀꯨꯝꯕꯁꯨ ꯇꯧꯕ ꯌꯥꯒꯗ꯭ꯔꯥ
ꯍꯪꯅꯦꯦꯗ ꯂꯕꯨꯅꯦ ꯥꯏꯗ ꯃꯥꯂꯦ ꯑꯗꯨꯗꯤ
ꯑꯩꯁꯦ ꯕ꯭ꯂꯠꯁꯨ ꯂꯧꯕ ꯍꯩꯅꯤꯡꯉꯦ ꯇꯝꯅꯤꯡꯉꯦ
ꯍꯣꯏ
ꯕꯦꯁꯤꯛ ꯕꯦꯁꯤꯛꯁ